ꯍꯂꯣ
ꯍꯣꯏ
ꯇꯥꯕꯔꫭ
ꯇꯥꯥꯏ ꯇꯥꯏ ꯇꯥꯏ ꯂꯤꯄꯥꯎꯒꯥꯡ ꯃꯥꯏ
ꯀꯩꯗꯧꯔꯝꯃꯤꯅꯣ
ꯐꯝꯃꯤ ꯐꯝꯃꯤ ꯀꯔꯤꯕꯨ ꯇꯧꯔꯨꯅꯤ
ꯑꯥ ꯅꯪꯈꯨꯠ ꯅꯪ ꯈꯣꯟꯖꯦꯜꯁꯦ ꯕ꯭ꯂꯨꯇꯨꯠꯇ ꯀꯅꯦꯛ ꯇꯧꯅꯦ ꯑꯩ ꯌꯥꯝ ꯀꯟꯅ ꯇꯥꯅꯤꯡꯉꯅꯦ
ꯇꯧꯕ ꯍꯩꯇꯦꯅꯦ ꯑꯩ
ꯅꯪ ꯀꯔꯤꯒꯤ ꯇꯧꯕ ꯍꯩꯇ꯭ꯔꯕ
ꯈꯪꯗꯦ ꯑꯩꯒꯤꯗꯣ ꯏꯌꯥꯔꯐꯤꯁꯁꯨ ꯂꯩꯇꯕꯀꯣ
ꯍꯥꯥ
ꯑꯩꯒꯤ ꯐꯣꯟꯁꯦ ꯈꯔ ꯕꯦꯔꯥ ꯀꯥꯕ ꯑꯗꯨꯒꯤꯅ‌ꯦ
ꯑꯣ ꯑꯗꯨꯒꯤꯔꯣ ꯆꯥꯛꯇꯤ ꯆꯥꯔꯕꯣ꯫ ꯑꯩꯔꯣ꯫
ꯀꯔꯤ ꯇꯧꯔꯤꯅꯣꯕ꯫
ꯑꯥ ꯑꯩꯕꯨꯗꯤ ꯍꯧꯖꯤꯛ ꯈꯛꯇꯪ ꯉꯥ ꯐꯥꯕ ꯂꯣꯏꯔꯒ꯫ ꯂꯥꯛꯏ ꯍꯜꯂꯛꯑꯦ ꯑꯃꯨꯛ꯫
ꯄꯨꯈ꯭ꯔꯤꯗꯩꯔꯣ꯫
ꯍꯣꯏ꯫
ꯀꯌꯥꯝ ꯐꯥꯒꯦ꯫
ꯑꯝꯇ ꯐꯥꯎ ꯐꯥꯗꯦ ꯆꯤꯡ ꯌꯥꯗꯗꯅ ꯇꯣꯛ ꯇꯣꯛꯑꯦ꯫
ꯑꯁ꯫
ꯅꯪꯗꯤ ꯆꯥꯛ ꯆꯥꯔꯕꯣ꯫
ꯆꯥꯅꯤꯡꯗꯦ꯫
ꯇꯥꯕ꯭ꯔꯣ꯫
ꯇꯥꯏꯌꯦ꯫
ꯅꯪꯗꯤ ꯆꯥꯛ ꯆꯥꯔꯕꯣ꯫
ꯆꯥꯔꯦ ꯅꯨꯡꯊꯤꯟꯒꯤꯗꯤ ꯆꯥ__ ꯍꯋꯥꯏ ꯑꯁꯥꯡꯕꯒ ꯈꯥꯃꯦꯟꯒ ꯆꯥꯔꯦ ꯉꯥꯁꯤꯗꯤ ꯅꯪꯗꯤ꯫
ꯑꯩꯗꯣ ꯃꯥꯏꯔꯦꯟ ꯆꯥꯏ꯫
ꯀꯩ ꯊꯕꯛ ꯁꯨꯔꯤꯅꯣ ꯀꯗꯥꯏꯗꯅꯣ ꯍꯥꯏꯕ ꯀꯥꯏꯗ ꯂꯩꯒꯦꯕ꯫
ꯀꯔꯤ ꯊꯕꯛ ꯁꯨꯔꯤꯅꯣ ꯀꯗꯥꯏꯗꯅꯣ ꯀꯥꯏꯗ ꯂꯩꯒꯦ꯫ ꯊꯕꯛꯄꯨꯗꯤ ꯁꯨꯗꯦ꯫ ꯑꯗꯨꯝ ꯌꯨꯝꯗ ꯂꯩ ꯑꯩ ꯆꯤꯡꯗ ꯂꯩ꯫
ꯑꯇꯣꯞꯄ ꯀꯔꯤ ꯍꯥꯏꯅꯤꯡꯕ ꯂꯩꯒꯦ ꯑꯍꯨꯝ ꯃꯔꯤ ꯑꯗꯨꯝ ꯍꯪꯪꯂꯛꯑꯣ ꯑꯗꯨꯝ ꯑꯍꯨꯝ ꯃꯔꯤ ꯍꯥꯏꯁꯨ ꯑꯃꯨꯛ ꯈꯨꯝꯂꯛꯀꯦ꯫
ꯑꯣ ꯑꯗꯨꯝ
ꯅꯪꯗꯤ ꯀꯗꯥꯏꯗ ꯀꯔꯤ ꯊꯕꯛ ꯇꯧꯔꯒ ꯀꯔꯤ ꯂꯝꯗ ꯂꯩꯒꯦ꯫
ꯑꯩꯅ ꯁꯤ ꯏꯝꯐꯥꯜꯗ ꯂꯩꯕ ꯑꯩꯗꯤ ꯊꯕꯛ ꯁꯨꯗꯦ ꯑꯉꯥꯡꯁꯤꯡꯁꯦ__ ꯁꯦꯟꯅꯔꯒ ꯑꯗꯨꯝ ꯂꯩꯕ ꯑꯩꯈꯣꯏ ꯅꯨꯄꯥꯅ ꯊꯕꯛ ꯁꯨꯕ꯫
ꯑꯣ꯫ ꯑꯩꯔꯣ꯫ ꯅꯪ ꯌꯨꯝ ꯄꯥꯟꯕ ꯀꯨꯏꯔꯕꯣ꯫
ꯀꯔꯤꯕ꯫
ꯅꯪ ꯌꯨꯝ ꯄꯥꯟꯕ ꯀꯨꯏꯔꯕꯣꯕꯥ꯫
ꯀꯨꯏꯔꯦ ꯆꯥꯍꯤ ꯇꯔꯥ ꯐꯥꯗꯧꯔꯦ꯫
ꯑꯁ ꯁꯤꯗꯤ ꯍꯅꯨꯊꯪ ꯌꯎꯗꯧꯔꯦꯅꯦꯅꯦ꯫
ꯌꯧꯗꯧꯔꯦ ꯌꯧꯗꯧꯔꯦ꯫
ꯍꯩ ꯍꯥ ꯆꯍꯤ ꯇꯔ ꯑꯗꯨ___
ꯅꯣꯏ ꯅꯣꯏꯒꯨꯝꯅ ꯅꯣꯏꯒꯨꯝꯕ ꯅꯠꯇ꯭ꯔꯦ ꯑꯉꯥꯡ__
ꯑꯩꯌꯥ ꯑꯈꯣꯏꯒꯨꯝꯕ ꯅꯠꯇ꯭ꯔꯦꯕ ꯅꯪꯁꯦ
ꯅꯣꯏꯗꯤ ꯅꯨꯄꯤ ꯊꯤꯗ꯭ꯔꯤ ꯅꯠꯇ꯭ꯔꯣ
ꯑꯈꯣꯏꯗꯤ ꯑꯉꯥꯡ ꯅꯍꯥ ꯌꯪ ꯌꯪ ꯆꯤꯡ ꯆꯤꯛ ꯂꯥꯎꯕꯤ ꯖꯤꯡ ꯖꯤꯡ ꯂꯥꯎꯕꯤ ꯃꯇꯝꯅꯦ ꯑꯈꯣꯏꯗꯤ
ꯍꯩ ꯃꯇꯥꯝ
ꯎꯝ
ꯐ꯭ꯔꯨꯞꯇ ꯑꯦꯛꯇꯤꯞ ꯈꯨꯇꯧꯗꯨꯒ
ꯑꯁ ꯅꯪꯒꯤ ꯈꯣꯟꯖꯦꯜꯁꯦ ꯈꯤꯇꯪ ꯁꯦꯡꯅ ꯍꯦꯟꯅ ꯇꯥꯔꯗꯤ ꯈꯤꯇꯪ ꯅꯨꯡꯉꯥꯏꯗꯣꯏꯅꯤꯅꯦ
ꯑꯗꯨꯅꯦ ꯑꯩꯒꯤ ꯐꯣꯟꯁꯦ ꯕꯦꯔꯥ ꯌꯥꯝ ꯀꯥꯏ ꯑꯩꯅ ꯑꯩꯅ ꯐꯣꯟ ꯇꯧꯕ ꯃꯈꯩꯁꯦ ꯁꯨꯨꯃꯥꯏꯅ ꯗꯣꯏꯅ ꯍꯥꯏꯌꯦꯕ
ꯑꯣ
ꯇꯤꯟꯒ ꯇꯔꯤ
ꯑꯗꯨꯗꯣ ꯇꯥꯕ꯭ꯔꯣ
ꯇꯥꯏꯌꯦ ꯇꯥꯏ
ꯑꯗꯨꯗꯣ
ꯇꯥꯏ ꯍꯥꯏꯕ
ꯑꯩ ꯅꯪꯉꯣꯟꯗ ꯀꯔꯝ ꯀꯥꯟꯗ ꯇꯥꯗꯦ ꯍꯥꯏꯈꯤꯒꯦ
ꯇꯥꯕ꯭ꯔꯣ ꯇꯥꯕ꯭ꯔꯣ ꯍꯥꯏꯕꯒꯨꯝ ꯇꯧ
ꯑ ꯑꯩꯁꯨ ꯇꯥꯏꯌꯦ ꯇꯥꯏꯌꯦ ꯑꯗꯨꯝ ꯍꯧꯖꯤꯛ ꯈꯨꯝꯃꯤꯗꯨꯗꯤ
ꯑꯗꯣ ꯀꯔꯤ ꯀꯔꯤ ꯇꯧꯔꯒ ꯂꯩ ꯃꯆꯤꯡꯗ
ꯑꯩꯗꯤ ꯑꯅꯤꯔꯛ ꯁꯨꯅꯁꯨ ꯍꯥꯏꯈ꯭ꯔꯕꯅꯤ ꯀꯩꯝ ꯇꯧꯗꯦ ꯍꯥꯏꯅ ꯍꯧꯖꯤꯛ ꯏꯔꯨꯒꯦꯅꯗꯤ ꯇꯧꯔꯝꯕꯅꯦꯕ
ꯇꯥꯗꯕ꯭ꯔꯣ
ꯑꯗꯨ ꯂꯧꯒꯤ ꯂꯧꯒꯤ ꯊꯕꯛ ꯂꯧꯒꯤ ꯃꯇꯝꯅꯤꯅ ꯂꯧꯒꯤ ꯊꯕꯛꯇꯤ ꯁꯨꯗ꯭ꯔꯣ
ꯑꯁ ꯂꯧꯒꯤ ꯃꯇꯝ ꯑꯣꯏꯔꯁꯨ ꯂꯣꯏꯈ꯭ꯔꯗꯤ ꯀꯃꯥꯏꯅ ꯑꯃꯨꯛ ꯁꯨ ꯌꯥꯗꯣꯏꯅꯣ ꯍꯧꯖꯤꯛꯇꯤ ꯑꯃꯨꯛ ꯐꯧ ꯊꯥꯕ ꯈꯛꯇ ꯉꯥꯏꯔꯦꯕ ꯇꯥꯗ꯭ꯔꯣ
ꯇꯥꯏꯅꯦ
ꯍꯧꯖꯤꯛꯇꯤ ꯐꯧ ꯃꯇꯝ ꯈꯛꯇ ꯉꯥꯏꯔꯦ ꯐꯧ ꯊꯥꯕ ꯂꯣꯏꯔꯗꯤ ꯃꯨꯛ ꯃꯣꯏ
ꯕ꯭ꯔꯥ
ꯎꯝ ꯅꯠꯇꯦ ꯑꯈꯣꯏꯅ ꯐꯧ ꯍꯨꯟꯕꯗꯣ
ꯑꯣ
ꯑꯗꯨꯃꯥꯏꯅ ꯇꯧꯗꯣꯏꯅ
ꯅꯨꯡꯉꯥꯏꯕꯅꯦ ꯂꯧꯒꯤ ꯊꯕꯛ ꯁꯨꯕꯁꯨ ꯅꯨꯡꯉꯥꯏꯕꯅꯦꯗ
ꯆꯂꯣꯗ ꯀꯥꯏꯗꯤ ꯂꯧ ꯊꯕꯛ ꯁꯨꯖꯤ ꯀꯥꯏꯅꯣ ꯀꯅꯥꯅ ꯍꯥꯏꯔꯤꯅꯣ
ꯅꯨꯡꯉꯥꯏꯕꯅꯤ ꯀꯩꯅꯣ ꯆꯤꯡꯒꯤ ꯂꯧꯒ ꯆꯠꯂꯒ ꯑꯁ ꯅꯨꯡꯉꯥꯏꯇ꯭ꯔꯣ
ꯑꯆ ꯆ ꯆ ꯆ ꯇꯠꯂꯦ
ꯑꯁ ꯑꯩꯗꯤ ꯂꯤ ꯆꯤꯡꯗ ꯂꯩꯔꯒ ꯆꯤꯡ ꯂꯥꯎ ꯆꯥꯄꯗꯣ ꯆꯤꯡꯂꯧ ꯆꯥꯄꯗꯣ
ꯎꯝ
ꯎꯝ ꯑꯥꯏ
ꯅꯪꯅ ꯆꯠꯅꯤꯡꯕꯒꯨꯝꯅ ꯅꯪꯅ ꯆꯠꯅꯤꯡꯕꯒꯨꯝꯅ ꯑꯩꯅꯗꯤ ꯆꯠꯅꯤꯡꯗꯦꯅꯦ ꯏꯕꯦꯝꯃꯧ
ꯆꯠꯄ ꯇꯝꯃꯣ ꯆꯠꯄ ꯇꯝꯃꯣ ꯍꯌꯦꯡꯈꯥꯏ ꯋꯥꯔꯥ꯫
ꯍꯌꯦꯡꯒꯤ ꯋꯥꯔꯤ ꯅꯠꯇ꯭ꯔꯦ ꯇꯨꯡꯒꯤ ꯋꯥꯔꯤꯁꯨ ꯅꯠꯇ꯭ꯔꯦ ꯍꯧꯖꯤꯛꯅꯐꯥꯎ ꯇꯜꯂ ꯀꯥꯟꯁꯤꯗ ꯀꯥꯏꯗꯒꯤ ꯍꯌꯦꯡꯒꯤ ꯋꯥꯔꯤꯗꯤ ꯇꯣꯛꯈ꯭ꯔꯣꯗ꯫
ꯍꯣꯏꯗ ꯍꯧꯖꯤꯛꯇꯤ ꯃꯇꯝ ꯌꯥꯝ ꯋꯥꯠꯂꯤ ꯄꯩꯁꯥ ꯐꯖꯅ ꯇꯥꯜꯂꯒ꯫
ꯎꯝ꯫
ꯍꯧꯖꯤꯛꯇꯤ ꯃꯇꯝ ꯃꯇꯝꯒ ꯐꯥꯠꯇꯕ ꯂꯧ ꯃꯌꯥꯝ ꯎꯕꯤꯔꯒ ꯄꯂꯥꯟ
ꯍꯣꯏ ꯍꯣꯏ ꯆꯨꯝꯃꯤ꯫ ꯅꯪꯅ ꯍꯥꯏꯕ ꯂꯣꯏ ꯆꯨꯝꯃꯤ ꯂꯥꯜꯂꯤꯕꯗꯤ ꯑꯩꯅꯅꯤ꯫
ꯑꯩꯍꯥ꯫ ꯀꯅꯥ ꯀꯅꯥ ꯂꯩꯒꯦ ꯅꯪꯗꯤ?
ꯑꯈꯣꯏ ꯑꯉꯥꯡꯁꯤꯡꯒ꯫
ꯑꯣ ꯎꯝ ꯑꯉꯥꯡꯁꯤꯡ ꯇꯨꯝꯈ꯭ꯔ ꯃꯥꯜꯂꯦꯅꯦ ꯑꯗꯨꯗꯤ꯫
ꯑꯉꯥꯡꯁꯤꯡ
ꯑꯁ ꯍꯥꯏꯕꯨ ꯍꯥꯏꯔꯒ ꯃꯈꯣꯟ ꯇꯥꯏꯌꯦ꯫
ꯍꯩꯍꯥ꯫ ꯎꯝ ꯅꯨꯡꯉꯥꯢꯔꯤꯀꯣ ꯅꯪꯗꯤ?
ꯌꯥꯗ꯭ꯔꯦꯗ ꯑꯉꯥꯡ
ꯇꯥꯕ꯭ꯔꯣ꯫
ꯑꯣ ꯇꯥꯏ꯫
ꯅꯪꯗꯤ ꯀꯃꯥꯏꯟ ꯇꯧꯔꯤꯒꯦ ꯅꯨꯡꯉꯥꯏꯔꯤꯕ꯭ꯔꯣ ꯋꯥꯕ꯭ꯔꯣ꯫
ꯈꯪꯗꯦ ꯍꯧꯖꯤꯛ ꯍꯧꯖꯤꯛꯀꯤꯗꯤ ꯅꯨꯡꯉꯥꯏꯌꯦ ꯍꯥꯏꯕ ꯇꯥꯔꯦ ꯑꯅꯥ ꯑꯌꯦꯛ ꯂꯩꯇꯗꯨ꯫ ꯃꯀꯣꯟ ꯅꯨꯡꯉꯥꯢꯅ ꯂꯩꯑꯦ ꯍꯥꯏꯕ ꯇꯥꯔꯦ꯫
ꯎꯝ꯫ ꯎꯝ ꯂꯩꯌꯨ ꯅꯨꯡꯉꯥꯢꯅ ꯋꯥꯈꯜꯁꯨ ꯏꯍꯥꯡ ꯍꯥꯡꯅ ꯂꯩꯌꯨꯀꯣ꯫
ꯑꯋꯥꯕꯒꯨꯝꯕ ꯀꯩ ꯀꯥꯁꯨ ꯈꯟꯕꯤꯅꯨꯀꯣ꯫
ꯅꯣꯏꯗꯤ ꯅꯣꯏ ꯅꯪꯒ ꯄꯣꯝꯃꯤꯟꯅꯕꯒꯤꯔꯥꯅꯦ꯫
ꯑꯩꯒ ꯄꯣꯛꯃꯤꯟꯅꯕꯗꯤ ꯌꯥꯝꯗꯦꯗ ꯃꯉꯥ ꯈꯛꯇꯅꯦꯗ꯫
ꯃꯉꯥꯅ ꯆꯞ ꯆꯥꯢ ꯅꯨꯄꯤ ꯀꯌꯥꯅꯣ ꯅꯨꯄꯥ
ꯅꯨꯄꯤ ꯑꯍꯨꯝ ꯅꯨꯄꯥ ꯑꯅꯤ꯫ ꯌꯥꯏꯀꯣ꯫
ꯍꯥ꯫
ꯅꯨꯄꯤ ꯑꯍꯨꯝ ꯅꯨꯄꯥ ꯑꯅꯤ ꯌꯥꯏꯕ꯫
ꯑꯁ ꯆꯞ ꯆꯥꯔꯦ ꯑꯗꯨꯗꯤ꯫
ꯎꯝ ꯆꯞꯆꯥꯕꯤꯒꯤꯅꯤ꯫
ꯀꯤꯡꯉꯥꯛꯇ꯫ ꯅꯨꯄꯤ ꯉꯥꯛꯇꯅꯦ ꯑꯩꯅ ꯑꯩꯒ ꯄꯣꯛꯃꯤꯟꯅꯕꯁꯤꯅ ꯑꯥ ꯅꯨꯄꯤ ꯃꯔꯤ ꯅꯨꯄꯥ ꯑꯃꯒ ꯅꯨꯄꯥ ꯃꯔꯤ ꯃꯔꯤ ꯃꯔꯤ꯫
ꯑꯁ ꯌꯥꯝꯃꯦꯍꯦ꯫
ꯌꯥꯝꯕꯅꯦ ꯃꯤ ꯌꯥꯝꯁꯦ
ꯃꯤ ꯌꯥꯝꯃꯒ ꯀꯩꯗꯧꯗꯣꯏꯅꯣꯗ ꯍꯧꯖꯤꯛꯀꯥꯟꯗꯤ
ꯍꯣꯏꯅꯦ ꯑꯗꯨꯕꯨꯗꯤ ꯍꯥꯟꯅ ꯑꯍꯟꯁꯤꯡꯅ ꯄꯣꯛꯄꯤꯔꯛ ꯃꯣꯏꯗꯤ ꯁꯨꯃꯥꯏꯅ ꯌꯥꯝ ꯑꯉꯥꯡ ꯌꯥꯝ ꯄꯣꯛꯄꯗꯤ ꯉꯝꯗ꯭ꯔꯦ
ꯀꯔꯤ ꯍꯥꯏꯕ꯭ꯔꯥ
ꯍꯥꯟꯅ ꯑꯍꯟꯁꯤꯡꯅ ꯄꯣꯛꯄꯤꯔꯝꯕꯅꯤꯅ ꯎꯄꯥꯏ ꯂꯩ
ꯎꯝ ꯃꯟꯅꯦ ꯍꯥꯟꯅ ꯑꯍꯟꯁꯤꯡꯗꯤ ꯑꯁ ꯑꯉꯥꯡ ꯌꯥꯝ ꯌꯥꯝ ꯄꯣꯛꯄꯅꯦꯅ ꯃꯣꯏꯗꯤ
ꯑꯗꯨꯅꯦ ꯍꯧꯖꯤꯛꯀꯤ ꯃꯇꯝ
ꯍꯧꯖꯤꯛꯀꯤ ꯃꯇꯝꯗ ꯑꯗꯨ ꯃꯥꯢꯟꯒ ꯇꯧꯔꯗꯤ ꯑꯁ ꯂꯣꯏꯔꯦꯅꯦ ꯂꯣꯏ ꯋꯥꯅꯥꯔꯅꯤꯅꯦ
ꯍꯧꯖꯤꯛꯀꯤ ꯃꯇꯝ ꯎꯄꯥꯢ ꯃꯤ ꯈꯔꯗꯤ ꯍꯣꯏ ꯑꯗꯨꯃꯥꯏꯅ ꯄꯣꯛꯄꯁꯨ ꯂꯩꯕꯅꯤꯗ ꯆꯤꯡꯗ ꯂꯩ
ꯎꯝ
ꯑꯗꯨꯕꯨ ꯑꯌꯥꯝꯕꯅꯗꯤ ꯗꯨꯃꯥꯏꯅ
ꯎꯝ
ꯑꯦꯞ ꯁꯦꯀꯣ
ꯎꯝ
ꯅꯠꯇ꯭ꯔꯣ
ꯃꯥꯟꯅꯦ ꯆꯨꯝꯃꯦ ꯑꯦ ꯅꯪꯅ ꯉꯥꯔꯤꯁꯤꯡꯁꯦ ꯂꯣꯏꯅ ꯆꯨꯝꯕ ꯉꯥꯛꯇ ꯀꯃꯥꯏ ꯇꯧꯔꯤ ꯖꯥꯠꯅꯣ
ꯃꯔꯛ ꯃꯔꯛꯇ ꯁꯤꯗꯁꯨ ꯑꯥ ꯍꯣꯏ ꯑꯩꯉꯣꯟꯗꯒꯤ ꯄꯣꯠ ꯁꯤꯗ ꯁꯤ
ꯃꯔꯛ ꯃꯔꯛꯇ ꯀꯩꯗꯧꯋꯦ ꯍꯥꯏꯕ
ꯃꯔꯛ ꯃꯔꯛꯇꯥ ꯑꯗꯨꯝ ꯇꯧꯔꯛꯑꯣ
ꯇꯥꯕ꯭ꯔꯣ
ꯑꯎ ꯇꯥꯏꯌꯦ ꯇꯥꯏꯌꯦ
ꯎꯝ ꯅꯪꯅ ꯍꯥꯏꯕꯗꯣ ꯃꯔꯛ ꯃꯔꯛꯇ ꯑꯁꯤꯗ ꯀꯩꯅꯣ ꯀꯩꯅꯣ ꯈꯣꯠꯂꯦ ꯈꯥꯠꯂꯦꯅ ꯑꯗꯨꯃꯥꯏꯅ ꯇꯧꯋꯦ ꯍꯥꯏꯕꯀꯣ
ꯑꯁꯤꯗ ꯑꯗꯨꯝ ꯇꯧꯔꯛꯑꯣ ꯍꯥꯏꯕ
ꯍꯣ ꯍꯣ ꯍꯣꯏ
ꯌꯥ
ꯍꯣꯏ ꯑꯗꯣ ꯅꯪꯗꯤ ꯉꯁꯤ ꯀꯩꯀꯩ ꯇꯧꯔꯅꯤ ꯉꯁꯤ ꯀꯃꯥꯏ ꯅꯨꯃꯤꯠꯆꯦ ꯀꯃꯥꯏ ꯂꯦꯜꯂꯅꯤ
ꯑꯁ ꯀꯔꯤ ꯀꯃꯥꯏꯅ ꯂꯦꯜ ꯎꯝ
ꯀꯩ ꯍꯥꯏꯕ
ꯑꯉꯥꯡ ꯂꯧꯔꯒ ꯑꯗꯨꯝ ꯂꯩꯕꯗꯣ ꯑꯩꯗꯤ ꯊꯕꯛ ꯑꯣꯏ
ꯑꯣ ꯑꯗꯨꯅ ꯅꯪꯒꯤ ꯊꯕꯛ ꯇꯥꯔꯕꯁꯦ ꯑꯌꯥꯝꯕꯁꯦ
ꯊꯕꯛ ꯑꯉꯥꯡ ꯄꯤꯕ ꯂꯥꯏꯔꯤꯛ ꯕ ꯑꯇꯣꯞꯄꯁꯨ
ꯎꯝ ꯑꯍ ꯑꯥꯉꯥꯡꯁꯨ ꯐꯖꯅ ꯂꯧꯗꯧꯕꯅꯤ ꯀꯞꯐꯟꯕ ꯌꯥꯗ꯭ꯔꯕꯅꯤ ꯍꯧꯖꯤꯛꯀꯥꯟꯒꯤ ꯑꯉꯥꯡꯁꯤꯡꯅ ꯀꯞꯐꯜꯂꯗꯤ ꯌꯥꯗ꯭ꯔꯦ ꯑꯆꯥꯄꯣꯠ ꯌꯥꯝ ꯅꯤꯒꯟꯕꯅꯦ
ꯁꯥꯊꯤꯕ ꯅ ꯆꯠꯄ ꯍꯩꯏꯔꯦ
ꯍꯣꯏ ꯆꯠꯄ ꯍꯥꯏꯕ ꯃꯇꯝꯗꯅꯤꯅꯦ ꯁꯥꯊꯤꯔꯤꯁꯦ
ꯌꯥꯝ ꯆꯦꯁꯤꯟ
ꯆꯠꯄ ꯍꯩꯈ꯭ꯔꯗꯤ
ꯃꯀꯣꯛꯁꯨ ꯇꯥꯔꯒ ꯃꯃꯥꯏꯁꯨ ꯑꯅꯤꯔꯛ ꯀꯥꯏꯔꯦꯗ
ꯑ ꯑꯍ ꯑꯣꯏꯔꯦꯅ ꯀꯃꯥꯏꯅ ꯇꯧꯖꯥꯕꯒꯦ ꯑꯗꯨꯗꯤ ꯂꯝꯍꯦꯟ ꯃꯟꯕꯒꯤꯔꯥ
ꯑꯥ
ꯌꯥꯝ ꯂꯝꯍꯦꯟꯕꯒꯤ ꯃꯥꯜꯂꯦꯅꯦ ꯑꯗꯨꯗꯤ
ꯌꯥꯝ ꯂꯝꯍꯦꯟꯕ ꯍꯧꯔꯦ ꯑꯗꯨꯗꯤ ꯃꯥꯅ ꯆꯠꯅꯤꯡꯕ ꯃꯐꯝꯗꯣ
ꯍꯣꯏ
ꯆꯠ ꯆꯠꯇꯗꯤ ꯉꯝꯗꯕ